ꯇꯥꯏꯌꯦ ꯇꯥꯏꯌꯦ
ꯍꯜꯂꯛꯑꯕꯣ ꯅꯪꯕꯣ
ꯂꯥꯛꯑꯦ ꯁꯠ ꯁꯠ ꯄꯥꯏꯈꯠ ꯇꯦꯀꯣ
ꯁꯠ ꯁꯠ ꯄꯥꯏꯈꯠꯂꯤꯅꯦ ꯅꯪꯅ ꯁꯠ ꯁꯠ ꯇꯥꯗꯕꯒꯤꯅꯦ
ꯍ ꯀꯩꯗꯧꯔꯤꯅꯣ
ꯀꯩꯁꯨ ꯇꯧꯗꯦꯗ
ꯍꯦꯛ ꯇꯥꯕ꯭ꯔꯣ
ꯉꯁꯤ ꯏꯆꯦꯒ ꯑꯩꯈꯣꯏꯅꯤ ꯎꯝ ꯀꯩꯊꯦꯜ ꯁꯠꯂꯦ
ꯀꯩꯊꯦꯟꯁꯨ ꯆꯠꯃꯜꯂꯦ ꯅꯪꯁꯨ ꯂꯥꯏꯔꯤꯛꯞ ꯄꯥꯎꯑꯣ ꯂꯥꯏꯔꯤꯛ ꯄꯥꯎꯑꯣ
ꯋꯥꯔꯤ ꯑꯃ ꯂꯤꯕꯤꯌꯨꯔ ꯅꯪꯒꯤ
ꯀꯩ ꯋꯥꯔꯤꯅꯣ
ꯆꯦ ꯑꯩꯈꯣꯏꯅꯤꯅ ꯋꯥꯊꯤ ꯇꯧꯕ
ꯎꯝ
ꯑꯌꯨꯛꯇ ꯊꯕꯛ ꯊꯤꯕ ꯆꯠꯄꯅꯦꯕꯀꯣ
ꯎꯝ
ꯅꯆꯦꯗꯣ ꯏ ꯏꯗꯕꯒꯤ ꯀꯥꯎꯕꯒꯤ ꯏꯗ꯭ꯔꯦꯕ
ꯀꯔꯤ ꯍꯥꯏꯕ
ꯆꯦ ꯏꯒꯦ ꯍꯥꯏꯅ ꯈꯟꯕꯗꯣ ꯏꯗꯕꯒꯤ ꯀꯥꯎꯔ ꯄꯨꯗ꯭ꯔꯦꯕ
ꯑꯥ
ꯑꯗ ꯑꯩꯈꯣꯏꯗꯣ ꯑꯩꯈꯣꯏꯅ ꯆꯠꯀꯗꯕ ꯃꯐꯝꯗ ꯌꯧꯔꯦꯕꯀꯣ
ꯎꯝ
ꯌꯧꯔ ꯑꯃꯃꯨꯀ ꯍꯜꯂꯦꯕ ꯍꯜꯂꯒ ꯆꯦꯗꯨ ꯂꯩꯔꯦ ꯆꯦꯗꯨ ꯂꯩꯔ ꯏꯔꯦ ꯏꯕꯁꯨ ꯁꯥꯃꯟꯕꯒꯤ ꯁꯦꯔꯥꯟ ꯇꯨꯔꯥꯟ ꯑꯃꯈꯛ ꯏꯒꯦ ꯇꯧꯕꯗꯣ ꯂꯣꯏ ꯂꯥꯜꯂꯦꯕꯀꯣ
ꯑꯧ
ꯑꯃꯨꯛꯀ ꯑꯩꯈꯣꯏꯁꯦ ꯔꯤꯛꯁꯣ ꯑꯩꯅ ꯊꯥꯏꯅꯩꯗꯤ ꯊꯥꯏꯅꯩꯗꯤ ꯑꯩꯅ ꯑꯉꯥꯡ ꯑꯣꯏꯔꯤꯉꯩꯗ ꯏꯅꯦꯈꯣꯏꯒ ꯔꯤꯛꯁꯣ ꯍꯦꯛ ꯇꯣꯡꯉꯦꯕ ꯑꯩꯅ ꯔꯤꯛꯁꯣ ꯆꯠꯅꯤꯡꯑꯦ ꯇꯣꯡꯅꯤꯡꯉꯦ ꯇꯨꯅꯤꯡꯉꯦ ꯍꯥꯏꯕꯩ ꯉꯁꯤꯗꯤ ꯇꯣꯡꯕ ꯐꯪꯉꯦ ꯑꯍꯨꯝꯔꯛ ꯑꯗꯨ ꯑꯩꯈꯣꯏꯅ ꯃꯐꯝ ꯈꯪꯗꯕꯒꯤ ꯑꯃꯨꯛ ꯆꯠꯄꯗ ꯃꯣꯏꯒꯤ ꯑꯣꯛꯇꯣꯒꯤ ꯑ ꯑꯣꯛꯇꯣ ꯊꯧꯕ ꯅꯨꯄꯥꯗꯨꯅ ꯑꯩꯈꯣꯏꯕꯨ ꯈꯥꯝꯕꯗꯣ
ꯎꯝ
ꯀꯩꯊꯦꯜ ꯃꯌꯥꯏꯗ ꯈꯥꯝꯕꯤꯕ ꯑꯗꯨꯒꯤ ꯒ꯭ꯌꯥꯟ ꯃꯥꯟ ꯇꯥꯗꯕꯤ ꯏꯆꯦꯁꯨ ꯈꯪꯗꯕꯒꯤ ꯑꯩꯈꯣꯏꯁꯦ ꯑꯃꯨꯛ ꯍꯜꯂꯦ ꯍꯜꯂꯒ ꯑꯃꯨꯛ ꯒꯥꯔꯤ ꯑꯃ ꯇꯣꯡ ꯑꯃꯨꯛꯔꯛ ꯇꯣꯡꯉꯦꯀꯣ ꯑꯩꯈꯣꯏꯁꯦ ꯉꯁꯤꯁꯦ ꯒꯥꯔꯤ ꯃꯔꯤ ꯃꯉꯥꯔꯛ ꯅꯦꯕꯥ ꯇꯣꯡꯉꯤ ꯁꯦ ꯃꯐꯝ ꯆꯥꯗꯕꯒꯤ ꯑꯣ ꯇꯣꯡꯉꯦ ꯑꯗꯨ ꯃꯇꯨꯡꯗ ꯑꯩꯈꯣꯏꯁꯦ ꯑꯃꯃꯨꯀ ꯍꯜꯂꯦ ꯍꯜꯂꯒ ꯑꯝ ꯑꯩꯈꯣꯏꯅ ꯊꯤꯔꯤꯕ ꯑꯃꯁꯦ ꯈꯔ ꯃꯥꯟꯅꯕ ꯑꯃ ꯌꯥꯎꯔꯦꯕ ꯑꯗꯨ ꯅꯨꯄꯤ ꯑꯃꯁꯦ ꯐꯝꯃꯒ ꯂꯩꯔꯝꯃꯦ ꯑꯗꯨꯗ ꯍꯪꯉꯦ ꯑꯗꯨ ꯍꯪꯉꯒ ꯑ ꯑꯗꯨ ꯅꯨꯄꯤꯗꯣ ꯂꯩꯔꯝꯃꯦ ꯑꯩꯈꯣꯏꯅ ꯍꯪꯉꯦ ꯑꯁꯤꯁꯦ ꯑꯗꯨꯝ ꯑꯁꯤꯒꯤ ꯃꯐꯝꯗꯨꯔꯣ ꯍꯥꯏꯅ ꯍꯪꯉꯦꯕ
ꯑꯝ
ꯅꯨꯄꯤꯗꯨꯅ ꯃꯥꯅꯦ ꯇ ꯏꯆꯦꯅ ꯃꯊꯛ ꯇꯔꯣ ꯍꯥꯏ ꯏꯆꯦꯅ ꯑꯗꯨ ꯅꯨꯄꯥ ꯑꯗꯨ ꯕꯤꯏꯒꯤ ꯃꯊꯛꯇ ꯀꯥꯕꯗ ꯃꯊꯛꯇ ꯀꯥꯔꯒ ꯃꯤꯒꯤ ꯀꯤꯠꯆꯟ ꯑꯩꯈꯣꯏ ꯅꯤꯗꯣ ꯃꯤꯒꯤ ꯀꯤꯠꯆꯟꯗ ꯆꯪꯕ ꯋꯥꯅꯦꯃꯤ
ꯎ ꯒꯨꯒꯜ ꯃꯦꯞ ꯌꯦꯡꯗ꯭ꯔꯣ ꯒꯨꯒꯜ ꯃꯦꯞ ꯂꯩꯇ꯭ꯔꯣ
ꯑꯗꯨ ꯂꯩꯌꯦꯕ ꯑꯗꯨ ꯃꯊꯛꯇ ꯊꯦꯠꯂꯤꯗꯣ ꯑꯗꯨ ꯍꯥꯏꯗꯤ ꯐ꯭ꯂꯣꯔꯗꯣ ꯀꯥꯏꯅꯣ ꯁꯨꯝꯁꯨ ꯑꯩꯈꯣꯏꯅꯤ ꯍꯪꯕꯅꯦꯕ ꯃꯣꯏꯅ ꯑꯁꯤ ꯃꯊꯥꯛ ꯃꯊꯥꯄꯒꯤ ꯑꯩꯈꯣꯏꯅ ꯑꯁꯤꯔꯣ ꯍꯥꯏꯔ ꯍꯣꯏ ꯀꯥꯕ ꯀꯥꯟꯗ ꯑꯁ ꯃꯤ ꯀꯤꯠꯆꯟꯗꯣ
ꯎꯝ
ꯋꯥꯏ ꯑꯁ ꯑꯩꯈꯣꯏꯅꯤ ꯑꯩꯈꯣꯏꯅꯤꯁꯦ ꯅꯣꯛꯅꯤꯡꯈ꯭ꯔꯦꯕ
ꯎꯝ
ꯑꯗꯨꯗ ꯂꯩꯔꯝꯕ ꯃꯤ ꯑꯅꯤꯁꯨ ꯑꯩꯈꯣꯏꯕꯨ ꯎꯕꯒ ꯃꯣꯏꯁꯨ ꯌꯥꯝ ꯅꯣꯛꯑꯒ ꯂꯩꯔꯦꯕꯀꯣ
ꯎꯝ
ꯑ ꯉꯁꯤꯗꯤ ꯌꯥꯝ ꯅꯣꯛꯅꯤꯡꯉꯦ ꯑꯗꯨꯒ ꯍꯜꯂꯛꯑꯦ ꯑꯗꯣ ꯂꯝ ꯂꯝ ꯂꯝꯕꯤꯗ ꯑꯃꯨꯛꯀ ꯑꯁ ꯑꯩꯈꯣꯏꯅ ꯆꯠꯀꯗꯕ ꯑꯩꯈꯣꯏꯅ ꯍꯟꯒꯗꯕ ꯑꯩꯏ ꯌꯨꯝꯗꯣ ꯌꯥꯝ ꯂꯥꯞꯄꯦ ꯍꯥꯏꯅ ꯑꯩꯈꯣꯏ ꯂꯝꯕꯤꯗ ꯑꯃꯨꯛ ꯍꯜꯂꯦꯕ ꯍꯟꯕꯒꯤ ꯑꯃꯨꯛ ꯆꯠꯄ ꯀꯥꯟꯗ ꯂꯝꯕꯤꯗ ꯑꯩꯈꯣꯏꯁꯦ ꯊꯥꯏꯅꯒꯤ ꯋꯥꯔꯤ ꯑꯃ ꯅꯤꯡꯁꯤꯡꯉꯒ ꯑꯁ ꯌꯥꯝ ꯆꯠꯄꯅꯦꯗ ꯑꯗꯨꯁꯨ ꯒ꯭ꯌꯥꯟ ꯃꯥꯟ ꯉꯁꯤꯒꯤ ꯊꯕꯛ ꯈꯨꯠꯆꯠꯁꯦ ꯑꯗꯨꯝꯗꯤ ꯅꯨꯡꯉꯥꯏꯌꯦꯕꯨ
ꯀꯔꯤ ꯅꯪꯒꯤ ꯅꯪꯒꯤ ꯊꯕꯛ ꯐꯝꯊꯤꯕ
ꯍꯣꯏ ꯍꯣꯏ ꯍꯣꯏ
ꯍꯪꯗꯦ ꯉꯁꯤ
ꯑ ꯈꯔꯗꯤ ꯆꯦꯗꯤ ꯈꯔ ꯄꯤꯁꯤꯜꯂꯦꯕꯀꯣ ꯃꯊꯪꯗ ꯑꯃꯨꯛ ꯆꯠ ꯇꯣꯏꯅꯦ ꯉꯁꯤꯗꯤ ꯌꯥꯝ ꯁꯥꯏꯌꯦꯕ
ꯎꯝ
ꯉꯁꯤ ꯆꯠꯂꯤꯖꯦ ꯍꯨꯨꯃꯥꯡꯒꯤ ꯍꯨꯃꯥꯡ ꯉꯥꯛꯇꯅꯤ ꯑꯩꯅ ꯆꯠꯂꯤꯖꯦ ꯈꯪꯕ꯭ꯔꯥ
ꯌꯥꯝ ꯄꯤꯛ ꯄꯤꯛꯄ ꯃꯇꯝꯔ ꯆꯠꯄ
ꯅꯠꯇꯦ ꯑꯆꯧ ꯑꯆꯧꯕꯗ ꯆꯠꯂꯤꯅꯦ
ꯎꯝ ꯑꯆꯧꯕꯗ ꯇꯧꯔꯣ ꯑꯦꯛꯁꯄꯤꯔꯦꯟꯗꯤ ꯑꯆꯧꯕꯅ ꯍꯦꯟꯅ ꯐꯝ
ꯅꯪꯗꯤ ꯀꯃꯥꯏꯟ ꯇꯧꯔꯒꯦ ꯅꯨꯡꯉꯥꯏꯕ꯭ꯔꯣ ꯉꯁꯤꯕꯣ ꯀꯃꯥꯏꯟ ꯇꯧꯕ꯭ꯔꯣ
ꯅꯨꯡꯉꯥꯏꯔꯤꯌꯦ ꯑꯁ ꯋꯥꯔ ꯍꯜꯂꯛꯑꯦ
ꯑꯗꯣ ꯅꯣꯏ ꯀ꯭ꯂꯥꯁꯇ ꯀꯃꯥꯏꯟ ꯅꯨꯡꯉꯥꯏꯕ꯭ꯔꯣ ꯀꯃꯥꯏꯟ ꯇꯧꯕ꯭ꯔꯣ ꯍꯥꯏꯕꯅꯤꯗ
ꯂꯥꯛꯑꯦ ꯀ꯭ꯂꯥꯁ ꯇꯧꯔꯦ ꯑꯦꯁꯥꯏꯟꯃꯦꯟ ꯈꯔ ꯏꯔꯦ ꯋꯥꯊꯤ ꯈꯔ ꯇꯧꯔꯦ ꯑ ꯕ꯭ꯔꯦꯛꯇ ꯁꯤꯡꯖꯨ ꯐꯖꯅ ꯁꯦꯝꯃ ꯆꯥꯔꯦ
ꯑꯁ ꯀꯔꯤ ꯁꯤꯡꯖꯨꯅꯣ ꯅꯣꯏꯅ ꯆꯥꯔꯤꯗꯣ
ꯁꯦꯟꯇꯤꯂꯥꯒ ꯀꯣꯄꯤꯒ ꯑꯁ ꯑꯥ ꯃꯥꯒꯤ ꯃꯈꯟ ꯇꯔꯥ ꯍꯦꯜꯂꯦ
ꯑꯩꯗꯤ ꯑꯩꯖꯨ ꯁꯤꯡꯖꯨ ꯌꯥꯝ ꯆꯥꯅꯤꯡꯉꯦ ꯏꯆꯦ ꯑꯩꯈꯣꯏꯅꯤꯁꯦ ꯈꯔ ꯂꯩꯔ ꯁꯤꯡ ꯖꯨꯁꯦ ꯆꯥꯁꯤꯔ ꯈꯜꯂꯦ ꯆꯥꯁꯤꯔ
ꯁꯦꯟꯇꯤꯂꯥ ꯑꯗꯨꯝ ꯐꯪꯕ꯭ꯔ ꯅꯣꯏꯔꯣꯝꯗ
ꯈꯪꯗꯦ ꯑꯩꯈꯣꯏꯗꯤꯌꯝ
ꯒꯟꯀꯣꯛ ꯑ ꯒꯟꯀꯣꯛ ꯒꯟꯀꯣꯛ ꯂꯩ ꯍꯥꯏꯗꯣ ꯐꯪꯕ꯭ꯔ ꯐꯪꯕ꯭ꯔ ꯅꯣꯏꯗ
ꯑꯗꯨꯗꯤ ꯍꯣꯏ ꯂꯩꯌꯦ ꯂꯣꯏ ꯂꯩꯌꯦ ꯑꯇꯣꯞꯄ ꯀꯩꯝꯇ ꯂꯩ ꯂꯩꯇꯕꯣ ꯂꯩꯇꯦꯗ ꯑꯁ꯭ꯋꯥꯏꯗ ꯕꯝ
ꯑꯩꯈꯣꯏꯠ ꯑꯗꯨ ꯌꯥꯝꯅ ꯆꯥꯏꯌꯦ ꯑꯗꯨꯒ ꯒꯟ ꯒꯟꯁ ꯄꯥꯁꯨꯁꯨ ꯌꯥꯝ ꯂꯩꯌꯦ
ꯇꯣꯅꯤꯀꯣꯛꯔꯣ
ꯑ ꯇꯨꯝꯅꯤꯡꯈꯣꯛ ꯌꯥꯝ ꯂꯩꯌꯦ
ꯍꯥꯎꯕꯅꯦ ꯑꯗꯣ ꯀꯌꯥꯝ ꯆꯥꯕ꯭ꯔꯥ ꯅꯪꯗꯤ
ꯌꯥꯝꯅ ꯇꯥꯡꯉꯦ
ꯇꯦꯡꯀꯣꯠ ꯅꯪ ꯀꯌꯥꯝ ꯆꯥꯔꯦ ꯃꯤꯃꯥꯅ ꯀꯃꯥꯏꯟ ꯆꯥꯕ꯭ꯔꯥ
ꯉꯥ
ꯃꯤꯒꯤ ꯃꯃꯥꯡꯗ ꯌꯥꯝ ꯆꯥꯕꯗꯣ ꯇꯧꯒꯅꯨꯅꯦ
ꯇꯧꯗꯦꯗ ꯈꯤꯇꯪ ꯈꯤꯇꯪ ꯆꯥꯕꯗꯨꯅꯤ
ꯃꯣꯔꯣꯛꯇꯣ ꯌꯥꯝ ꯁꯥꯕ꯭ꯔꯥ ꯀꯃꯥꯏꯟ ꯇꯧꯕ꯭ꯔꯣ
ꯃꯔꯣꯛ ꯀꯤꯡ ꯆꯤꯜꯂꯤ ꯑꯃ ꯊꯝꯃꯦ
ꯑꯣ
ꯑꯗꯨꯒ ꯃꯔꯣꯛ ꯑ ꯀꯩꯅꯣ ꯆꯤꯜꯂꯤ ꯑꯄꯤꯛꯄꯗꯣ ꯑꯇꯦꯛꯄꯅ ꯇꯔꯥ ꯑꯗꯨꯋꯥꯏ ꯊꯝꯃꯒꯦ
ꯑꯗꯨꯗꯤ ꯍꯥꯎꯕꯅꯦꯗ ꯑꯗꯨꯗꯤ
ꯎꯝ ꯋꯥ ꯋꯥ ꯑꯩꯈꯣꯏꯅ ꯊꯝꯕꯗ ꯎꯜ ꯆꯦꯡ ꯁꯤꯡꯖꯨꯗꯣ ꯍꯥꯞ ꯄꯦꯀꯦꯠ ꯑꯍꯨꯝ ꯍꯥꯞꯄꯦ
ꯑꯣ
ꯑꯣꯅꯤꯌꯟ ꯍꯥꯞꯂꯒꯅꯅꯦ ꯑꯗꯨꯒ ꯀꯩꯅꯣꯝ
ꯇꯤꯜꯂꯧ ꯍꯥꯏꯌꯣ ꯑꯣ
ꯇꯤꯜꯂꯧ ꯃꯇ꯭ꯔꯨꯕꯤ ꯃꯅꯥ ꯍꯥꯞꯄꯦ
ꯍꯥꯎꯕꯅꯦ ꯑꯗꯨꯗꯤ
ꯃꯇ꯭ꯔꯨꯕꯤ ꯈꯪꯕ꯭ꯔꯣ
ꯈꯪꯉꯦ ꯀꯩꯒꯤ ꯈꯪꯉꯣꯏꯗꯧꯔꯤꯅꯣ
ꯃꯨꯇ꯭ꯔꯨꯕꯤ ꯃꯅꯥ ꯍꯥꯞꯄꯦ ꯇꯣꯅꯤꯡꯈꯣꯛ ꯍꯥꯞꯄꯦ ꯑ ꯀꯩꯅꯣ ꯀꯇ꯭ꯋꯥꯏ ꯊ꯭ꯔꯨꯗꯣ ꯑꯗꯨꯁꯨ ꯈꯔ ꯍꯥꯞꯄꯦ ꯑꯗꯨꯒ ꯑꯥ ꯃꯤꯃꯤ ꯃꯤꯃꯤ
ꯑꯩꯩꯗꯤ ꯁꯤꯔꯦꯗ ꯅꯣꯏꯒꯤꯗꯣ ꯑꯗꯣ ꯌꯥꯝ ꯍꯥꯎꯕ ꯉꯥ ꯍꯥꯎꯕ ꯉꯥꯛꯇꯅꯦ
ꯎꯝ ꯍꯥꯎꯑꯦ
ꯑꯣ ꯑꯗꯨꯗꯤ ꯍꯛꯆꯥꯡ ꯐꯕ ꯄꯣꯠ ꯉꯥꯛꯇꯅꯤꯅꯦ
ꯎꯝ ꯍꯥꯎ ꯍꯥꯎꯔ ꯄꯣꯠ ꯀꯥꯛꯇꯅꯤ
ꯀꯩ ꯆꯥꯔꯤꯅꯣ ꯍꯧꯖꯤꯛꯅ ꯑꯃꯨꯛ
ꯕꯤꯁꯀꯨꯠ ꯆꯥꯡꯔꯦ ꯍꯜꯂꯛꯑꯒ
ꯅꯪ ꯐꯥꯎꯗꯤ ꯆꯥꯏꯌꯦ
ꯇꯥꯗ꯭ꯔꯤꯌꯦ
ꯇꯥꯕꯗꯤ ꯀꯦꯝꯇ ꯂꯦꯞꯄ ꯂꯦꯞꯇꯦꯀꯣ ꯑꯗꯨꯝ ꯆꯥꯔꯒ ꯂꯩꯌꯦꯀꯣ ꯅꯪꯁꯨ
ꯇꯨꯃꯤꯟ ꯂ ꯂꯥꯏꯕ꯭ꯔꯣ
ꯍꯥꯥ
ꯇꯨꯝꯃꯤꯟꯅ ꯂꯩꯌꯨ ꯍꯥꯏꯕ꯭ꯔꯣ
ꯅꯠꯇꯦꯗ ꯑꯗꯨꯕꯨꯗꯤ ꯑꯗꯨꯝ ꯆꯥꯏꯌꯦ ꯍꯥꯏꯕꯅꯦ ꯑꯩꯅ ꯍꯥꯏꯗꯤ ꯆꯥꯏ ꯆꯥꯒꯜꯂꯦꯕ ꯍꯍ ꯅꯣꯛꯅꯤꯡꯉꯦ
ꯆꯥꯒꯗꯧꯅꯦ ꯆꯥꯒꯗꯧꯅꯦ
ꯍꯣꯏ ꯆꯥꯒꯗꯕꯅꯤ ꯆꯥꯅꯤꯡꯉꯥꯏ ꯂꯩꯔꯗꯤ ꯑꯩꯈꯣꯏꯖꯨ ꯆꯥꯔ ꯂꯩꯕꯅꯤ ꯉꯁꯥꯏꯗꯒꯤ ꯍꯜꯂꯛꯑꯒ ꯉꯁꯤꯗꯣ
ꯎꯝ
ꯁꯤꯡꯒ꯭ꯔꯥ ꯆꯥꯏꯌꯦꯕ ꯑꯁ ꯍꯥꯎꯕꯁꯤꯗꯤ ꯌꯥꯝ ꯆꯥꯎꯑꯦ ꯂꯨꯄꯥ ꯀꯨꯟꯒꯤ
ꯎꯝ ꯁꯤꯡꯒꯥ ꯑꯁ ꯁꯤꯡꯒꯥ ꯇꯜꯂꯦꯗ ꯑꯩꯗꯤ
ꯑꯩ ꯌꯥꯝ ꯄꯥꯝꯃꯦ ꯃꯅꯨꯡꯗ ꯑꯂꯨ ꯂꯩꯕꯒꯤ
ꯑꯥꯏ ꯇꯨꯀꯠꯆꯩ ꯐꯨꯜꯂꯦ ꯍꯥꯎꯗꯦ
ꯍꯥꯎꯏꯗ
ꯀꯩ ꯏꯟꯖꯥꯡ ꯆꯥꯔꯦ ꯉꯁꯤꯗꯤ
ꯃꯁꯤꯗꯤ ꯁꯧꯒ꯭ꯔꯤ ꯑꯣꯏꯟ ꯇꯧꯔꯦ ꯍꯥꯏꯕꯗꯤ ꯏꯟꯁꯥꯡ ꯑꯇꯣꯞꯄ ꯊꯣꯡꯁꯤꯔꯥ ꯈꯟꯕꯗꯣ
ꯎꯝ
ꯉꯁꯤ ꯁꯧꯒ꯭ꯔꯤ ꯑꯣꯏꯟ ꯇꯧꯔꯒꯦꯅ ꯁꯧꯒ꯭ꯔꯤ ꯇꯧꯔꯦ ꯑꯇꯣꯞꯄꯗꯤ ꯇꯧꯗ꯭ꯔꯦ ꯑꯗꯨꯗꯤ ꯁꯧꯒ꯭ꯔꯤꯖꯦ ꯅꯨꯡꯇꯤꯒꯤ ꯆꯥꯔꯁꯨ ꯍꯥꯎꯑꯦ ꯍꯥꯏꯗꯨꯗꯤ ꯑꯩꯅ
ꯁꯧꯒ꯭ꯔꯤ ꯅꯨꯡꯇꯤꯌꯥꯏ ꯇꯥꯔꯦ
ꯍꯣꯏ ꯁꯧꯒ꯭ꯔꯤꯅ ꯑꯩꯒꯤꯗꯤ ꯑꯩꯒꯤ ꯋꯥꯏꯗꯩ ꯄꯥꯝꯖꯕ ꯏꯟꯁꯥꯡ ꯍꯥꯏꯗꯨꯅꯤ ꯍ ꯍꯣꯔꯦꯟꯗꯤ ꯕꯣꯜ ꯌꯦꯡꯗꯣꯏꯔꯣ ꯀꯃꯥꯏꯟ ꯇꯧꯗꯣꯏꯔꯣ
ꯍꯌꯦꯡꯅꯤ ꯍꯌꯦꯡ ꯀ꯭ꯂꯥꯁ ꯆꯠꯂꯣꯏ ꯕꯣꯜ ꯁꯨꯇꯤꯅꯤ ꯍꯋꯦꯛꯥꯏꯒꯤ
ꯒꯣꯜ ꯌꯦꯡꯅꯤꯡꯉꯥꯏ ꯁꯨꯇꯤ ꯂꯧꯊꯣꯛꯑꯦ
ꯎꯝ ꯋꯥꯟ ꯍꯞꯇꯥ ꯑꯃꯗ ꯑꯩꯍꯥꯛꯗꯤ ꯅꯨꯃꯤꯠ ꯑꯃ ꯁꯨꯇꯤ ꯂꯧꯔꯦ
ꯅꯪ ꯑꯁ ꯑꯗꯨꯏꯗꯤ ꯍꯣꯔꯦꯟ ꯑꯣꯔꯦ ꯅꯪ ꯑꯗꯨ ꯉꯥꯏꯕ ꯇꯥꯔꯦꯅꯦ ꯑꯗꯨꯗꯤꯀꯣ
ꯇꯨꯝꯔꯒꯅ ꯇꯨꯝꯃꯅꯤꯁꯦ ꯋꯥꯏ
ꯉꯟꯅ ꯇꯨꯝꯃꯒ ꯑꯃꯨꯛ ꯑꯣ ꯉꯟꯅ ꯇꯨꯝꯃꯒ ꯑꯃꯨꯛ ꯍꯥꯒꯠꯇꯣꯏꯕ
ꯑꯣ
ꯌꯥꯏꯌꯦ ꯑꯗꯨꯁꯨ ꯑꯩꯈꯣꯏꯗꯤ ꯉꯟꯅꯨꯝ ꯏꯆꯦ ꯍꯨꯏꯅꯤꯗꯤ ꯉꯟꯅ ꯇꯨꯝꯕ ꯌꯥꯗꯦ ꯋꯥꯔꯤ ꯋꯥꯇꯥꯏ ꯇꯧꯔꯤꯉꯩꯗ ꯃꯇꯝꯁꯦ ꯇꯥꯕ ꯍꯦꯛꯇ ꯈꯪꯍꯧꯗꯦ ꯕꯥꯔꯣ ꯍꯦꯛ ꯇꯥꯈꯤ ꯋꯥꯔꯤ ꯇꯧꯔꯤꯉꯩꯗ
ꯉꯔꯥꯡꯁꯨ ꯕꯥꯔꯣ ꯇꯥꯔꯤꯉꯩꯗ ꯐꯣꯟꯗꯧ ꯇꯧꯋꯦ ꯐꯣꯟ ꯇꯧ ꯄꯥꯏꯈꯥꯠꯇꯦ ꯈꯪꯅ ꯈꯪꯅ
ꯇꯧꯔꯦ ꯑꯃꯨꯛ ꯈꯪꯗꯕꯒꯤꯅꯦ ꯈꯪꯉꯗꯤ ꯀꯃꯥꯏꯟ ꯄꯥꯏꯈꯠꯂꯣꯏꯗꯧꯔꯤꯅꯣ ꯑꯩꯕꯨ ꯌꯥꯝ ꯐꯠꯇꯕ ꯃꯤꯔꯣ
ꯄꯥꯏꯈꯠꯄꯅꯦꯗ ꯈꯪꯗꯕꯒꯤꯅꯤꯗ ꯑꯩꯅ ꯄꯥꯏꯗꯕꯗꯨꯗꯤ
ꯍꯩ
ꯅꯃꯥꯟꯅꯕꯗꯣ ꯅꯥꯕꯗꯣ ꯈꯔ ꯐꯔꯕꯣ ꯀꯃꯥꯏꯟ ꯇꯧꯕ꯭ꯔꯣ
ꯎꯝ ꯐꯣꯟ ꯇꯧꯔꯣꯅꯡ
ꯑꯩ ꯉꯔꯥꯡ ꯇꯧꯕꯅꯦꯕꯥ
ꯐꯣꯟ ꯇꯧꯔꯒ ꯐꯖꯅ ꯉꯥꯡꯕꯤꯕ ꯌꯥꯗꯔꯣ
ꯑꯉꯥꯡꯕꯤꯌꯦ ꯊꯨꯅ ꯄꯥꯕ ꯑꯣꯏꯔꯣ ꯅꯥ ꯇꯥꯔꯅꯨ ꯍꯥꯏꯔ ꯍꯣꯏ ꯍꯣꯏ ꯑꯩꯁꯨ ꯍꯥꯏꯕꯗꯤ ꯐꯣꯟ ꯇꯧꯔꯁꯨ ꯀꯩꯩꯅꯣ ꯃꯤꯅꯤꯠ ꯃꯤꯅꯤꯠ ꯑꯃꯁꯨ ꯐꯥꯗꯕ꯭ꯔꯥ ꯃꯤꯅꯤꯠ ꯑꯃꯒꯨꯝꯕ ꯐꯥꯏꯌꯦꯗ ꯇꯨ ꯃꯥꯁꯨ ꯄꯥꯛ ꯈꯨꯝꯗꯕ ꯀꯥ ꯍꯦꯟꯅꯀꯣ
ꯎꯝ
ꯑꯗꯣ ꯇꯧꯕꯒꯤ ꯄꯥꯛꯇꯤ ꯀꯩꯅꯣ ꯇꯧꯗꯦ ꯀꯩꯗꯧꯔꯤꯅꯣ ꯅꯪꯕꯣ ꯑꯁ
ꯍꯤꯞꯄꯤꯌꯦ ꯍꯤꯞꯄꯤꯌꯦ ꯀꯟꯅ ꯍꯤꯞꯏꯌꯦ ꯍꯧꯖꯤꯛ
ꯀꯔꯤꯒꯤ ꯍꯤꯞꯄ꯭ꯔꯣ ꯖꯒꯣꯏ ꯁꯥꯕ ꯌꯥꯗ꯭ꯔꯣ
ꯈ꯭ꯔꯕꯅꯦ ꯑꯩ ꯋꯥꯏꯌꯦ ꯅꯌꯥꯝꯕꯥꯁꯦ ꯋꯥꯔꯦꯅꯦ
ꯋꯥꯔꯗꯤ ꯆꯥꯕ ꯌꯥꯕ ꯈ꯭ꯔ
ꯌꯥꯝ ꯊꯤꯅ ꯋꯥꯕ ꯖꯥꯠꯅꯦ
ꯆꯥꯕ ꯌꯥꯕ ꯊꯛꯄ ꯌꯥꯕ ꯆꯥꯔꯒ ꯊꯛꯑꯒ ꯂꯩꯌꯣ
ꯋꯥꯔꯦ ꯅꯌꯥꯝꯕꯁꯦ ꯌꯥꯝ ꯋꯥꯈ꯭ꯔꯦ
ꯑꯗꯣ ꯀꯔꯤ ꯀꯔꯤꯅꯣ ꯊꯛꯄ ꯌꯥꯕ ꯈꯔ ꯍꯛꯆꯥꯡ ꯈꯔ ꯀꯟꯅꯤꯡꯉꯥꯏ ꯊꯛꯑꯣꯅ
ꯂꯩꯗꯕ ꯑꯃꯗꯣ
ꯑꯃꯗꯣ ꯂꯩꯇꯕ ꯑꯗꯨ ꯄꯤꯒꯦꯅꯦ ꯑꯩ
ꯎꯝ ꯅꯪ ꯁꯤꯖꯤꯟꯅꯧ ꯅꯪꯒꯤ ꯑꯩꯒꯤ ꯁꯤꯖꯤꯟꯅꯒꯗꯧꯕ
ꯋꯥꯔꯤꯗꯤ ꯌꯥꯝ ꯅꯨꯡꯁꯤꯌꯦꯀꯣ ꯇꯥꯕ꯭ꯔꯣ
ꯇꯥꯏ ꯇꯥꯏ
ꯑꯩꯁꯦ ꯃꯤꯠ ꯌꯥꯝ ꯍꯥꯒꯠꯆꯒꯜꯂꯦ ꯀꯃꯥꯏ ꯇꯧꯕꯅꯣ ꯍꯧꯖꯤꯛꯀꯥꯟꯁꯦ
ꯃꯣꯠꯄꯒꯤ ꯑꯣꯏꯔꯝꯒꯅꯤ
ꯀꯃꯥꯏ ꯃꯣꯠꯇꯣꯏꯅꯣꯗ ꯃꯤꯠꯇꯕꯨ ꯀꯃꯥꯏ ꯃꯣꯠꯄ ꯌꯥꯕ꯭ꯔꯣ ꯃ‌ꯣꯏ ꯃꯤꯠ ꯁꯤꯗꯤ ꯈ꯭ꯋꯥꯏꯗꯒꯤ ꯁꯦꯡꯕꯅꯦ ꯃꯤ ꯂꯣꯏꯅ ꯎꯔꯤꯗꯨꯗꯤ ꯀꯃꯥꯏ ꯃꯣꯠꯇꯣꯏꯅꯣ ꯍꯥ
ꯍꯥꯏ ꯍꯥ ꯍꯥ ꯍꯥ ꯍꯥ ꯍꯥ ꯍꯥ ꯍꯥ ꯍꯥ ꯍꯥ
ꯌꯥꯝ ꯋꯥꯔ ꯃꯥꯜꯂꯦꯀꯣ
ꯀꯩ ꯏꯟꯁꯥꯡ ꯆꯥꯔꯒꯦ ꯍꯣꯔꯦꯟ ꯏꯚꯤꯅꯤꯡꯗꯤ
ꯍꯣꯔꯦꯟ ꯅꯨꯡꯊꯤꯜꯗꯤ ꯈꯪꯗꯦ ꯀꯩ ꯆꯥꯗꯣꯏꯅꯣ ꯑꯩꯈꯣꯏꯅꯤꯁꯦ ꯎꯝ ꯆꯥꯕꯁꯦ ꯍꯣꯔꯦꯟꯗꯤ ꯑꯂꯨꯒ ꯀꯩꯅꯣ ꯈꯥꯃꯦꯟ ꯇꯧꯁꯤꯔꯥ ꯈꯜꯂꯤꯅꯦ
ꯑꯣ ꯍꯥꯎꯇꯦꯗꯥ
ꯑꯗꯨ ꯍꯥꯎꯕꯅꯦ ꯀꯃꯥꯏ ꯍꯥꯎꯔꯣꯏꯗꯧꯔꯤꯅꯣ ꯍꯥꯎꯋꯦ ꯑꯗꯨꯗꯩ ꯍꯦꯟꯅ ꯍꯥꯎ ꯑꯗꯨꯗꯩ ꯍꯦꯟꯅ ꯍꯥꯎꯕ ꯑꯇꯣꯞꯄ ꯀꯩꯝꯇ ꯂꯩ
ꯂꯩꯌꯦ ꯂꯩꯌꯦ
ꯀꯔꯤ ꯂꯩꯕ꯭ꯔꯣ ꯂꯩꯇꯦ ꯌꯥꯝ ꯍꯥꯎꯕꯅꯦ
ꯂꯩꯕꯅꯦ ꯁꯤ ꯑꯃꯨꯛ ꯂꯩꯔꯗꯤ ꯑ‌ ꯀꯩꯅꯣ ꯑ‌ ꯑ‌ ꯁꯤ ꯑꯃꯨꯛꯅ ꯀꯩꯅꯣ ꯐꯣꯟ ꯑꯗꯨꯝ ꯇꯧꯔꯛꯀꯦꯀꯣ
ꯌꯥꯏꯌꯦ ꯌꯥꯏꯌꯦ ꯌꯥꯏꯌꯦ ꯇꯧꯔꯛꯑꯣ